ꯍꯜꯂꯣ
ꯑ ꯍꯜꯂꯣ
ꯎꯝ ꯇꯥꯕꯤꯕ꯭ꯔꯣ
ꯑꯥꯎ ꯇꯑꯌꯦ
ꯑꯣ ꯇꯧꯔꯤꯕꯁꯦ ꯀꯩꯅꯣ ꯅ ꯅ ꯇꯧꯔꯛ ꯀꯩꯂꯝꯅꯤꯒꯤꯅꯣ
ꯑꯩꯁꯦꯅꯅꯤꯅꯦ
ꯅꯤꯖꯅꯤ ꯀ ꯋꯥꯣ ꯑꯣ ꯍꯧꯖꯤꯛꯇꯤ ꯆꯥꯛ ꯆꯥꯔꯃꯅꯦꯀꯣ
ꯎꯝ ꯆꯥꯔꯦ
ꯑꯣ ꯀꯩ ꯃꯊꯠ ꯆꯥꯔꯒꯦ
ꯋꯥꯏ ꯆꯥꯏꯦ
ꯍꯋꯥꯏ ꯆꯦꯕ
ꯝ ꯅ
ꯑꯩ ꯉꯁꯤ ꯊꯔꯣꯏ ꯆꯥꯏ ꯀꯩꯅꯣꯗꯒꯤ ꯂꯧꯗꯒꯤ
ꯍꯥꯎꯕꯗꯤꯅꯦ
ꯍꯥꯎꯕꯅꯤ ꯊꯔꯣꯏꯗꯤ ꯌꯥꯝ ꯍꯥꯎꯕꯅꯤ ꯑꯗꯨ ꯑꯣꯏꯔꯤꯁ ꯁꯨ ꯑꯩ ꯊꯔꯣꯏꯁꯤ ꯆꯕꯩ ꯌꯥꯗꯕ ꯍꯥꯏꯇꯥꯔꯦ
ꯀꯩꯌꯦ
ꯑꯩ ꯏꯁꯥꯗ ꯅꯨꯡꯉꯥꯏꯇꯕ ꯑꯃ ꯐꯥꯎꯕꯀꯣ
ꯑꯣ ꯑꯩ ꯊꯔꯣꯏ ꯌꯥꯝ ꯄꯥꯝꯃꯦ
ꯎꯝ ꯆꯥꯗꯤ ꯆꯥꯅꯤꯡꯉꯦꯕꯀꯣ ꯑꯩꯗꯤ ꯑꯩꯉꯣꯟꯗ ꯆꯥꯟꯅꯗꯕ ꯍꯥꯏꯇꯥꯔꯦꯀꯣ
ꯑꯣ
ꯑꯣ ꯑꯩꯈꯣꯏ ꯏꯆꯦ ꯍꯥꯏꯒꯗ꯭ꯔꯥ ꯏꯅꯥꯎ ꯍꯥꯏꯗ꯭ꯔꯥ ꯀꯃꯥꯏ ꯍꯥꯏꯗꯅ ꯈꯪꯗꯦ ꯑꯣ ꯏꯅꯥꯅꯨꯄꯤ ꯑꯣꯏꯔꯕꯅꯦꯀꯣ ꯑꯣ ꯐꯔꯦ ꯐꯔꯦ ꯑ ꯏꯅꯥ ꯍꯧꯁ ꯀꯩ ꯊꯕꯛ ꯇꯧꯏꯤꯅꯣ ꯍꯟꯗꯛ
ꯊꯕꯛ ꯇꯗ ꯑꯗꯨꯝ ꯂꯩꯌꯦ ꯌꯨꯝꯗ
ꯑꯣ ꯌꯨꯝꯗ ꯑꯗꯨꯝ ꯆꯨꯝꯅ ꯂꯩꯔꯨꯔꯒ
ꯎꯝ ꯎꯝ
ꯊꯕꯛ ꯃꯆꯥ ꯇꯧꯗ꯭ꯔꯣ
ꯇꯧꯋ ꯑꯗꯨꯝ ꯌꯨꯝ ꯁꯪꯅ ꯂꯩ ꯍꯥꯏꯕ ꯇꯥꯔꯦ
ꯑꯣ ꯌꯨꯝ ꯁꯥꯔꯒ
ꯁꯝ ꯁꯪꯅ ꯂꯩꯔꯦ ꯍꯥꯏꯕ ꯇꯥꯔꯦ
ꯑꯣ ꯐꯔꯦ ꯐꯔꯦ ꯐꯔꯦ ꯅꯨꯡꯉꯥꯏꯗꯕꯒꯤ ꯀꯣꯗꯣ ꯅꯪꯒꯤ ꯈꯣꯟꯁꯤꯗ ꯐꯖꯥꯅ ꯇꯥꯗꯕ
ꯑꯣ ꯑꯩꯈꯣꯏꯁꯦ ꯋꯥꯏꯐꯥꯏ ꯁꯝꯕꯒꯤ
ꯑꯣ ꯑꯣ ꯐꯔꯦ ꯐꯔꯦ ꯍ ꯅꯣꯏ ꯅꯣꯏꯔꯣꯝꯗꯒꯤꯩ ꯅꯣꯡ ꯇꯥꯕ꯭ꯔꯥ ꯉꯁꯤ
ꯃꯝ ꯃꯃꯤꯗ ꯇꯥꯌꯦ ꯇꯥꯗꯤꯗ
ꯎꯝ ꯅꯣꯏꯔꯣꯝꯗꯗꯤ ꯁꯥꯔꯝꯃꯅꯦꯀꯣ
ꯎꯝ ꯌꯥꯝ ꯁꯥꯏꯌꯦ
ꯎꯝ ꯍꯥꯏꯗꯤ ꯅꯣꯏꯒꯤ ꯅꯣꯏꯔꯣꯝꯗꯗꯤ ꯌꯥꯝ ꯁꯥꯕꯅꯦꯕ ꯑꯩ ꯅ ꯑꯩ ꯄꯥꯎ ꯇꯥꯌꯦꯕ ꯆꯗꯤ ꯆꯠꯇ꯭ꯔꯤꯀꯣ ꯑꯗꯨ ꯑꯣꯏꯁꯨ
ꯑꯩ ꯅꯣꯅꯦꯗ ꯂꯩꯔꯤꯌꯦ ꯏꯝꯐꯥꯜꯗ ꯂꯩꯕꯅꯦ
ꯐꯗ ꯂꯩꯕ
ꯑ ꯍ
ꯀꯥꯎꯋ ꯑꯣꯏꯗꯦꯔꯔꯤꯅꯣ
ꯑ ꯊꯥꯡꯃꯩꯕꯟꯗ ꯊꯔꯣ
ꯎ ꯎꯝ ꯎꯝ ꯐꯔꯦ ꯐꯔꯦ ꯊꯕꯛ ꯃꯆꯥꯥ ꯇꯧꯒꯗꯕꯅꯤ ꯑꯩ ꯑꯩꯁꯨ ꯑꯣ ꯏꯝꯐꯥꯜ ꯊꯕꯛ ꯇꯧꯕꯅꯤ ꯑꯩꯁꯨ
ꯑꯣ
ꯊꯕꯛ ꯃꯆꯥꯥ ꯇꯧꯔꯤ ꯗꯨꯀꯥꯟ ꯃꯁꯥꯗ ꯂꯩꯕ
ꯑꯣ ꯀꯩ ꯈꯨꯟꯗ ꯌꯦꯔꯥ
ꯀꯩꯕ
ꯀꯩ ꯈꯨꯟ ꯂꯩꯗꯒꯤꯦꯔꯥ ꯀꯩ ꯂꯝꯗꯩ
ꯑꯣ ꯑꯁꯦꯡꯕꯗꯤ ꯑꯩ ꯇꯃꯦꯡꯂꯣꯡꯗꯩꯅꯤ ꯑꯗꯨ ꯑꯣꯏꯁꯦ ꯑꯩ ꯁꯤꯗ ꯂꯩꯕ ꯌꯥꯝ ꯀꯨꯏꯔꯦꯕꯀꯣ ꯀꯣꯏꯔꯒ ꯍꯥꯏꯁꯦ ꯌꯥꯝ ꯌꯥꯝ ꯌꯥꯝꯅꯗꯤ ꯀꯏꯇꯔꯤ
ꯀꯅꯥꯒꯅ ꯂꯩ
ꯑꯩ ꯍꯧꯖꯤꯛ ꯑꯩ ꯑꯩꯈꯣꯏ ꯏ ꯆꯦꯅꯦ ꯑꯗꯨꯒ ꯀ ꯄꯤꯅꯤꯉ ꯌꯥꯝꯗ꯭ꯔ ꯃꯤ ꯇꯔꯨꯛ ꯇꯔꯦꯠ ꯑꯗꯨꯃꯥꯏꯅ ꯂꯩꯌꯦꯕꯀꯣ ꯑꯩꯈꯣꯏ ꯌꯨꯝꯗ ꯑꯣ ꯆꯥꯛ ꯆꯥꯔꯦꯕꯀꯣ ꯑ ꯍꯋꯥꯏ ꯀꯃꯥꯏꯅ ꯊꯣꯡꯉꯅꯣ
ꯍꯒꯥꯏꯁꯦ ꯆꯝꯐꯨꯠ ꯇꯧꯕ
ꯆꯝꯐꯨ ꯇꯧꯕ ꯌꯥꯝ ꯆꯝꯅ ꯇꯧꯋꯤꯅꯦ ꯁꯤꯗꯤ
ꯎꯝ
ꯍꯥꯎꯁꯨ ꯍꯥꯎꯕ꯭ꯔꯝꯣꯏꯗ
ꯍꯥꯎꯔ ꯎꯝ ꯀꯩꯅꯣ ꯐꯥꯏ ꯑꯃꯣꯏ ꯇꯧꯒꯦ
ꯑꯣ ꯌꯦꯔꯨꯝ ꯍꯥꯏꯔꯣ
ꯎ
ꯑꯣ ꯏ ꯏꯔꯨꯝ ꯇꯥꯎꯕ ꯍꯜꯂꯣ
ꯍꯥꯎ ꯇꯥꯏꯑꯌꯦꯦ
ꯑꯣ ꯑꯣ ꯌꯦꯔꯨꯝ ꯇꯥꯎꯋꯦꯔꯣ
ꯎꯝ
ꯑꯗꯨꯗꯤ ꯍꯥꯎꯔꯝꯅꯤꯅꯦ ꯑꯗꯨꯗꯤ ꯍꯋꯥꯏꯁꯦ ꯀꯃꯥꯏꯅ ꯇꯧꯤꯗꯕ ꯍꯥꯏꯕꯗꯤ ꯍꯥꯏꯕꯗꯤ ꯂꯩꯗꯅ ꯏꯁꯤꯡ ꯍꯥꯞꯄꯒ ꯑꯗꯨꯃꯥꯏꯅ ꯍꯥꯞꯄꯒ ꯀꯩꯀꯩ ꯍꯥꯞꯄꯤꯅꯧꯕ
ꯑꯣꯌꯥ ꯊ ꯍꯥꯄꯦ ꯊꯣꯡꯅꯥ ꯍꯥꯄꯦ
ꯎꯝꯤ ꯀꯤꯂ ꯋꯥ ꯍꯥ ꯄꯦ ꯊꯃ ꯄꯦ ꯃꯣꯔꯣꯛꯗꯤ ꯍꯥꯛꯇ꯭ꯔ
ꯆꯝꯐꯨꯗ ꯣꯝꯝꯕꯔꯣ ꯍꯥꯄꯥꯗ
ꯑꯣꯁꯨꯣꯏꯁꯨ ꯏꯁꯤꯡꯅꯦꯦ ꯑꯗꯨꯒ ꯇꯤꯜꯍꯧꯅꯦ ꯊꯨꯝꯅꯦ
ꯑꯣ
ꯍꯋꯥꯏꯗꯤ ꯍꯥꯇꯧ ꯃꯥꯜꯂꯦꯀꯣ
ꯑ
ꯑꯣ ꯍꯣ ꯍꯣ ꯍꯣꯏ ꯍꯣꯏ ꯐꯩ ꯇꯧꯕꯅꯦ ꯑꯣ ꯐ ꯍꯧꯖꯤꯛ ꯀꯅꯥ ꯀꯅꯥ ꯂꯩꯔꯤꯅꯕ
ꯍꯣꯏꯗꯗꯒꯂꯌꯦꯦ
ꯅ ꯃꯗꯤꯉ ꯇꯔꯣ ꯎꯝ ꯐꯔꯦ ꯐꯦ ꯅꯣꯏ ꯗꯗꯥꯗꯤ ꯀꯃꯥꯏ ꯀꯩ ꯊꯕꯛ ꯇꯧꯔꯤꯅꯣ
ꯃꯊ ꯀꯣꯂꯦꯁ ꯀꯥꯒꯗꯦ ꯙꯑꯗ
ꯗꯤꯑꯦꯝ ꯀꯂꯦꯖꯥ ꯎꯝ ꯀꯌꯥꯝ ꯀꯨꯏꯔꯦ ꯊ ꯑꯃ ꯒꯦꯝꯗ ꯇꯝꯕ
ꯁꯤꯞ ꯁꯤꯟꯇꯜ
ꯎꯝ ꯑꯗ ꯀꯏꯔ ꯑꯗꯨꯦ
ꯑꯣ ꯑꯩ ꯅꯦꯠꯋꯥꯛ ꯅꯨꯡꯉꯥꯏꯗꯕ꯭ꯔꯥ
ꯅꯨꯡꯉꯥꯏꯔ ꯅ ꯅ ꯑꯦ ꯋꯥꯏ ꯐꯥꯏ ꯁꯝꯕꯤꯔꯕ ꯑꯣ ꯑꯗꯗꯤ ꯈꯔ ꯈꯔꯕꯨꯗꯤ ꯀꯩꯅꯣ ꯇꯧꯦꯕꯀꯣ
ꯑ
ꯑꯗꯨꯝ ꯋꯥꯔꯤ ꯁꯥꯕꯗꯤ ꯑꯗꯨꯝ ꯌꯥꯅꯤꯀꯣ
ꯑꯥ
ꯎꯝ ꯐꯔꯦ ꯐꯔꯦ ꯌꯥꯝꯅꯗꯤ ꯀꯨꯅ ꯀꯨꯏꯅꯗꯤ ꯁꯥꯔꯣꯏꯗ ꯑꯗꯨ ꯑꯣꯏꯁꯨ ꯎꯝ ꯑꯣꯏꯣꯏ ꯑ ꯀꯣ ꯇꯐꯤꯁ ꯌꯥꯝ ꯀꯏꯅꯦꯦ
ꯀ ꯇꯧꯕ ꯌꯥꯝ ꯑꯃꯛ ꯀꯔꯗꯔꯤ ꯁꯤ
ꯀꯨꯏꯗ꯭ꯔꯤꯀꯣ ꯉꯁꯤ ꯅꯍꯥꯟꯕ꯭ꯔꯣꯕ ꯎ
ꯍꯜꯂꯣ
ꯍꯜꯂꯣ ꯇꯥꯕ꯭ꯔꯥ
ꯃꯁꯤ ꯑꯍꯥꯝꯁꯤ ꯅꯪꯉꯣꯟꯗ ꯀꯔꯤ ꯐꯥꯎꯏ
ꯀ ꯐꯥꯎꯗꯒ
ꯍ ꯌꯥꯝ ꯐꯥꯎꯇꯦ ꯑꯩꯗꯤ ꯑꯃꯗꯤ ꯐꯥꯎꯔꯝꯃꯅꯤꯗ ꯍꯥꯏꯕꯗꯤ ꯏꯝꯄ꯭ꯔꯨꯚꯃꯦꯟ ꯑꯃ ꯂꯩꯌꯦ ꯍꯥꯏ ꯏꯝꯄ꯭ꯔꯨꯚꯃꯦꯟꯗꯤ ꯂꯩꯔꯕꯅꯤꯀꯣ
ꯐꯔꯁꯤ ꯑꯣꯏ ꯐꯔ ꯀ ꯍꯥꯏ ꯊꯪꯖꯦꯂ
ꯎꯝ ꯎꯝ ꯑꯗꯨꯕꯨꯗꯤ ꯀꯨꯏꯅ ꯇꯞꯅ ꯇꯞꯅ ꯈꯪꯅꯛꯒꯅꯤꯀꯣ ꯍꯥꯏꯗꯤ ꯍꯣꯏ ꯑꯩꯈꯣꯏꯁꯦ ꯎꯝ ꯑꯣ ꯑꯣ ꯅꯣꯏꯗꯤ ꯀꯩꯅꯣ ꯇꯧꯗ꯭ꯔꯣ
ꯍꯥ
ꯎꯝ ꯎꯝ ꯀꯃꯥꯏꯗꯣꯏꯅꯣ ꯈꯪꯒꯦ ꯑꯁꯦꯁ ꯎꯝ ꯑꯣ ꯅꯣꯏ ꯂ ꯆꯥꯗꯕꯀꯤ ꯌꯥꯝ ꯀꯨꯏꯔꯒꯦ
ꯑꯩꯣꯏ ꯂꯥꯛ ꯖꯅꯋꯥꯔꯤꯗꯒꯤ ꯂꯥꯛꯄꯗꯣ ꯑꯃꯨꯛ ꯆꯠꯇ꯭ꯔꯔꯤꯔ
ꯅ ꯃꯔꯔꯥꯏꯗꯤ ꯏ ꯂꯞꯄꯥ ꯑꯣ ꯌꯨꯝꯗꯤꯡꯕ꯭ꯔꯣꯕ
ꯎꯝ ꯊꯕꯛ ꯇꯧꯒꯦꯅ ꯇꯧꯕꯗꯣ ꯊꯕꯛ ꯇꯧꯒꯦ ꯇꯧ ꯅꯌꯦ
ꯀꯩꯅꯣ ꯇꯟꯅ ꯇꯟꯕꯩꯔꯕ
ꯑꯥ ꯍ ꯂꯩꯔ
ꯊꯕꯛꯛꯇꯗꯤ ꯌꯥꯝ ꯂꯩ ꯑꯗꯨꯗꯤ
ꯐ ꯌꯥ ꯑꯣꯏꯠꯇꯔꯦ
ꯇꯟꯕ ꯌꯥꯗꯦ ꯍꯧꯖꯤꯛꯀꯥꯟꯗꯤ ꯄꯩꯁꯥ ꯂꯩꯇ꯭ꯔꯦꯗꯤ ꯌꯥꯔꯣꯏꯕ ꯍꯥꯏꯗꯤ ꯄꯩꯁꯥ ꯉꯥꯛꯇꯅꯦꯕ ꯍꯧꯖꯤꯛꯀꯥꯟꯁꯦ ꯀꯣꯏ ꯄ ꯆꯥꯁꯦ ꯀꯣꯏ ꯄ ꯆꯥꯁꯦ ꯄꯩꯁꯥ ꯁꯅꯤꯡꯒꯤ ꯄꯩꯁꯥ ꯃꯄꯥꯟ ꯀꯣꯏꯅꯤꯡꯉꯤ ꯄꯩꯁꯥ ꯂꯣꯏ ꯄꯩꯁꯥ ꯍꯥꯡꯉꯗꯅꯤ ꯄꯩꯁꯥ ꯇꯥꯕꯁꯦ ꯌꯥꯝ ꯌꯥꯝꯅ ꯃꯔꯨ ꯑꯣꯏꯕꯅꯦꯕ ꯍꯧꯖꯤꯛ ꯦ
ꯅꯣꯏꯗꯤ ꯔꯦꯁꯇꯨꯔꯦꯟ ꯀꯦꯐꯦꯔꯥ
ꯑꯣ ꯍꯥꯟꯅ ꯍꯥꯟꯅ ꯂꯩꯔ ꯍꯥꯟꯅ ꯂꯩꯔꯝꯃꯣꯕ ꯑ
ꯑꯩ ꯑꯩ ꯍꯥꯏꯕꯒꯤ ꯅꯪ ꯍꯧꯖꯤꯛ ꯂꯩꯔꯤꯁꯦ ꯀꯦꯐꯦꯔꯥ ꯍꯥꯏꯕꯅꯤꯅ
ꯑꯣ ꯐꯖꯥꯅ ꯇꯥꯗꯕꯒꯤꯅꯤ ꯁꯁꯦ ꯑꯩ ꯅꯠꯇꯦ ꯑꯩ ꯗꯨꯀꯥꯟ ꯃꯆꯥꯗ ꯂꯩꯕ ꯕꯤꯅꯦ ꯃꯆꯥ ꯇꯧꯕꯅꯦꯕꯀꯣ ꯆꯥꯎꯕꯗꯤ
ꯑꯩꯈꯣꯏ ꯅꯦꯠꯋꯔꯛꯁꯦ ꯅꯨꯡꯉꯥꯏꯕꯒꯤ ꯃꯤ ꯌꯥꯝ ꯁꯪꯕꯒꯤ ꯇꯥꯕ ꯑꯩꯈꯣꯏꯅꯦꯃꯛꯁꯦ ꯈꯔ ꯅꯨꯡꯉꯥꯏꯖꯕꯒꯤ
ꯑꯣ ꯑꯣ ꯑꯗꯨ ꯑꯗꯨ ꯑꯣꯏꯔꯁꯨ ꯑꯗꯨꯝ ꯋꯥꯔꯤ ꯁꯥꯕ
ꯑꯣ
ꯌꯥꯝ ꯀꯨꯏꯗꯤꯩ ꯁꯥꯔꯣꯏꯕꯀꯣ
ꯑꯣ
ꯅꯪ ꯍꯥꯏꯅꯤꯡꯕꯗ ꯍꯥꯏꯌꯣꯕ ꯅꯪ ꯍꯥꯏꯅꯤꯡꯕꯗ ꯍꯥꯏꯌꯣꯕ ꯍꯧꯁꯨ ꯀꯥꯏꯇ ꯑꯩ ꯑꯩꯅ ꯇꯥ ꯇꯥꯒꯗ꯭ꯔꯥ ꯇꯥꯑꯣꯣꯏꯗ꯭ꯔꯥ ꯑꯗꯨ ꯑꯗꯨꯃꯥꯏꯅ ꯎꯝ
ꯃꯥꯟꯕꯤ ꯂꯩ ꯃꯃꯨ ꯃꯈꯥꯏꯇꯔ ꯋꯥ ꯉꯥꯡꯕ ꯃꯤꯁꯨ ꯂꯩ ꯂꯩꯗꯕꯒꯤ
ꯑꯣ ꯅꯃꯗꯕꯤꯗꯣ ꯂꯩꯇꯕ
ꯑ ꯑꯩ ꯍꯥꯏꯕ ꯏꯁꯤ ꯑꯩꯈꯣꯏ ꯂꯩꯕ ꯖꯒꯥꯗꯅꯦ ꯍꯥꯏꯕ
ꯑꯣ ꯅꯪꯒꯤ ꯃꯔꯨꯞꯁꯤꯡ ꯂꯩꯗꯕ
ꯑꯣ ꯑꯗꯨꯃꯥꯏ ꯍꯥꯏ ꯇꯔꯦ
ꯎꯝ ꯎꯝ ꯅꯪꯒꯤ ꯗꯗꯥ ꯂꯩꯗꯨꯗꯤ
ꯗꯗ
ꯍꯣꯏ
ꯅꯪꯒꯤꯗꯨꯗ ꯋꯥꯔꯤ ꯁꯥꯕ ꯍꯩꯇ꯭ꯔꯣ ꯑꯗꯨꯗꯤ ꯅꯪ ꯍꯥꯏꯗꯨꯗꯤ
ꯑꯩꯗꯤ ꯍꯌꯦꯡ ꯑꯇꯣ ꯅꯨꯄꯤ ꯏꯃꯥꯟꯅꯕꯤꯒꯗꯤ ꯁꯥꯕ ꯌꯥꯗꯦꯅ
ꯃꯂꯒ ꯎ ꯃꯥꯂꯒꯥꯁꯕꯤ ꯑꯅꯤ ꯀꯅ
ꯌꯥꯗꯦꯗ
ꯅꯨꯄꯤꯒꯤ ꯊꯥꯒ ꯇꯧꯔꯗꯤ ꯂꯣꯏꯔꯦ
ꯃꯇꯝ ꯃꯇꯝ ꯌꯥꯎꯗꯣꯔꯦ
ꯑꯥ
ꯑ ꯉꯥꯏ ꯍ
ꯔꯥꯎ꯭ꯔꯥ
ꯏ ꯃꯅ ꯑꯣꯣꯔꯂꯦꯝ ꯇꯂꯤꯀ ꯍꯧꯖꯤꯛꯀꯥꯟꯒꯤ ꯅꯨꯡꯁꯥꯁꯦ ꯅꯉꯣꯟꯗ ꯋꯥꯔꯤ ꯑꯃꯝꯇ ꯂꯩꯒꯕ ꯍꯧꯖꯤꯛꯀꯥꯟ ꯅꯨꯡꯁꯥꯁꯦ ꯁꯥꯃꯟꯗꯔꯤꯀꯣ ꯑꯌꯨꯛ ꯍꯧꯒꯠꯂꯒ ꯑꯌꯨꯛ ꯍꯧꯒꯠꯂꯒ ꯏꯔꯨꯕꯁꯦ
ꯑꯥ
ꯗ ꯏꯔꯗꯤꯅꯦꯕꯣ
ꯎꯝ
ꯑꯗꯨꯒ ꯅꯣꯡꯉꯥꯜꯂꯒ ꯄꯨꯡ ꯄꯨꯡ ꯇꯔꯦꯠꯗ ꯑꯣꯏꯔ ꯏꯔꯨꯗꯣꯏꯅꯦꯕꯀꯣ ꯑꯗꯨꯒ ꯄꯨꯡ ꯕꯥꯔꯣ ꯃꯈꯥꯏ ꯑꯗꯨꯒ ꯅꯨꯡꯗꯥꯡ ꯄꯨꯡ ꯇꯔꯦꯠ ꯅꯤꯄꯥꯥꯟ ꯇꯣꯏ ꯂꯗꯣꯏꯅꯦꯕꯀꯣ ꯁꯥꯃꯟꯕꯒꯤ
ꯎ ꯈꯨ ꯌꯥꯝꯁꯥꯏ
ꯎꯝ ꯑꯩꯈꯣꯏꯗ ꯅꯨꯄꯥ ꯑꯣꯏꯕꯕꯁꯤꯅ ꯀꯃꯥꯏꯅ ꯑꯩꯈꯣꯏꯒꯤ ꯎꯝ ꯍꯨꯃꯥꯡꯁꯦ
ꯎꯝ
ꯌꯥꯝ ꯇꯣꯏꯅ ꯇꯣꯏꯅ ꯊꯣꯛꯄ ꯍꯥꯏꯇꯥꯔꯦ
ꯅꯣꯏ ꯅꯣꯏ ꯀ ꯐꯥꯔꯦ ꯇꯧꯗ꯭ꯔꯗꯤ
ꯎꯝ
ꯇꯞ
ꯑꯗꯨꯝꯕꯁ ꯏꯔꯨꯗꯗꯤ ꯌꯥꯔꯣꯏꯕ ꯇꯨꯝꯕꯁꯦ ꯇꯥꯗꯦ ꯑꯗꯨꯣꯏꯁꯨ ꯑꯗꯨꯝ ꯂꯤꯌꯣ ꯇꯥꯏꯌꯦꯕ ꯑꯗꯨꯝ ꯍꯥꯏꯔꯛꯎꯕ
ꯑꯣ ꯑꯩꯗꯤ ꯃꯣꯔꯅꯤꯡ ꯑꯩꯠꯇ ꯍꯧꯒꯜꯂꯦ ꯑꯗꯨꯒ ꯏꯔꯨꯔꯦ ꯑꯗꯨꯒ ꯆꯥꯛ ꯊꯣꯡꯉꯦ ꯇꯧꯗꯒꯦꯅꯤ ꯇꯥꯕ ꯈꯅꯤꯔ
ꯎꯝ
ꯀꯌꯥ ꯇꯥꯗꯦꯗ
ꯅꯨꯃꯤꯆꯣ ꯐꯠꯇꯨꯝ ꯄ꯭ꯔꯣꯕꯂꯦꯝꯅꯦ
ꯎꯝ ꯐꯣꯟ ꯑꯃꯨꯛ ꯌꯦꯡꯉꯦ ꯚꯤꯗꯤꯑꯣ ꯌꯦꯡꯉꯦ ꯐꯣꯟ ꯌꯦꯡꯕ ꯂꯣꯏꯔꯒꯦ ꯆꯆꯥꯄꯣꯠ ꯆꯥꯏꯔꯦ ꯆꯆꯥꯄꯣꯠ ꯆꯥꯕ ꯂꯣꯏꯔꯦ
ꯄꯨꯡꯅꯤ ꯎ ꯄꯨꯡꯅꯤ ꯐꯥꯟꯅ ꯍꯒꯥꯂ ꯄꯨꯡ ꯅꯤꯄꯥꯜ ꯃꯈꯥꯏꯗꯋꯥ ꯆꯥꯛ ꯊꯣꯡꯗꯣꯏꯅꯦꯕ ꯅꯪꯁꯦ ꯑꯗꯨꯒ ꯄꯨꯡ ꯃꯥꯄꯜ ꯃꯄꯥꯟꯗꯨꯋꯥꯗ ꯐꯣꯟ ꯌꯦꯡꯉꯅꯦꯕ
ꯑ ꯆꯥꯛ ꯊꯣꯡꯒ ꯑꯗꯨꯝ ꯐꯣꯟ ꯌꯦꯡꯉ ꯂꯩꯅꯤ ꯑꯗꯨꯗꯒꯤ ꯃꯔꯛ ꯃꯔꯛꯇ ꯍꯥꯡꯗꯦꯕ
ꯇꯔꯥꯗꯒꯤ ꯄꯨꯡ ꯃꯔꯤ ꯃꯈꯥꯏ ꯃꯉꯥ ꯐꯥꯎꯗꯤ ꯇꯨꯝꯗꯣꯏꯕ ꯐꯖꯥꯔꯦ ꯅꯪꯉꯖꯦ
ꯌꯥꯔꯦ